ꯃꯌꯥꯝ ꯍꯛꯆꯤꯠ ꯂꯥꯡꯅꯔꯤ ꯏꯃꯥꯏ ꯄꯦꯝꯃ ꯃꯥꯡꯒꯣꯟ ꯁꯨꯃꯥꯡꯖꯤꯗ꯫
ꯉꯁꯤꯗꯤ ꯌꯥꯝꯖꯨ ꯁꯥꯗ꯭ꯔꯥ ꯗ꯭ꯔꯕ꯫
ꯁꯥꯏꯌꯦ ꯑꯁ ꯈꯨꯁꯥ ꯑꯃ ꯢꯁꯥꯁꯦ ꯢꯕꯦꯝꯃ ꯑꯩꯈꯣꯏꯗꯤ ꯑ ꯇꯨ ꯈꯥ ꯆꯠꯂꯨꯔꯦꯗꯅ꯫ ꯀꯩꯅꯣꯗ ꯍꯤꯌꯥꯡꯊꯥꯡꯗ ꯑꯋꯥꯡ ꯚꯥꯔꯣꯠꯇ ꯆꯠꯂꯨꯔꯤꯅꯤ ꯑꯁꯣꯝꯗ ꯑꯃꯨꯛ꯫ ꯍꯨꯏꯗꯨꯒꯤ ꯍꯧꯗꯣꯡꯗꯨꯒꯤ ꯍꯤꯗꯥꯛ ꯑꯃꯨꯛ ꯂꯧꯕ ꯆꯠꯂꯨꯔꯤꯕ꯫ ꯇꯦꯖꯄꯨꯔꯗ ꯑꯃꯨꯛ ꯇꯦꯖꯄꯨꯔ ꯑꯁꯣꯝꯗ ꯁꯖꯤꯋꯥ ꯖꯦꯟ ꯂꯩꯕꯑꯗꯨꯋꯥꯏꯗ
ꯈꯥꯒ ꯋꯥꯡꯒ ꯆꯠꯂꯕ꯫
ꯑ ꯈꯥꯒ ꯋꯥꯡꯒ ꯆꯠꯄꯕ ꯅꯀꯟꯅꯥꯝꯃ ꯄꯩꯔꯦ ꯑꯩ꯫ ꯑꯩꯈꯣꯏ ꯊꯣꯏꯅ ꯆꯠꯈꯤꯕꯗ ꯊꯧꯔꯦ꯫ ꯍꯜꯂꯛꯄꯗꯅ ꯀꯣꯏꯔꯨꯔꯦ ꯍꯜꯂꯛꯄꯗꯅ ꯑꯩꯅ ꯊꯧꯔꯦ꯫ ꯍꯜꯂꯛꯄꯗꯅ ꯈꯔ ꯁꯥꯡꯉꯦꯗꯅ ꯑꯁꯣꯝ ꯆꯠꯂꯨꯨꯔꯝꯃꯤꯅ꯫ ꯑꯩꯗꯤ ꯉꯁꯤꯖꯦ ꯏꯆꯦꯃ꯫ ꯕꯥꯃꯣꯟ ꯂꯩꯀꯥꯏꯗꯤ ꯏꯆꯦ ꯃꯥ ꯕꯥꯃꯣꯟ ꯅꯨꯄꯤꯃ ꯕꯥꯃꯣꯟ ꯑꯗ ꯎꯕ ꯍꯥꯏꯇꯥꯔꯦꯀꯣ ꯌꯥꯝ ꯅꯣꯛꯅꯤꯡꯕ ꯃꯥ ꯑꯩꯗꯤ
ꯉꯁꯤꯁꯨ ꯋꯥꯈꯜꯁꯨ ꯅꯨꯡꯉꯥꯏꯇꯕ
ꯀꯅꯥꯅꯣ ꯍꯥꯏꯖꯦ꯫
ꯑꯩꯈꯣꯏ ꯂꯩꯀꯥꯏꯗꯒꯤ ꯃꯥꯗꯤ ꯀꯣꯏ ꯆꯠꯁꯦꯅ ꯍꯧꯔꯛꯏꯖꯠꯅꯤꯅ ꯑꯩꯉꯣꯟꯗ꯫ ꯐꯣꯟꯁꯦ ꯑꯩꯅꯅꯦ ꯁꯥꯏꯂꯦꯟ ꯊꯝꯖꯤꯜꯂ ꯇꯨꯝꯃꯕ ꯍꯣꯏ꯫ ꯄꯨꯡ ꯕꯥꯔꯣꯒꯤ ꯑꯗꯨꯋꯥꯏꯗꯒꯤ ꯇꯨꯝꯕꯗꯨꯅ ꯄꯨꯡ ꯑꯍꯨꯝ ꯑꯗꯨꯋꯥꯏꯗꯒꯤ ꯍꯧꯒꯠꯂꯦꯕ ꯀꯣ ꯑꯗꯨꯗꯩꯗꯤ ꯑꯩꯁꯦ ꯐꯣꯟ ꯃꯥꯗꯦ ꯇꯧꯕꯁꯤꯗ ꯑꯩꯅ ꯁꯥꯏꯂꯦꯟ ꯊꯝꯃꯥ ꯇꯨꯝꯕꯗꯨꯗ ꯃꯥꯗꯤ ꯐꯣꯟ ꯇꯧꯔꯛꯑ ꯇꯧꯔꯛꯑꯒ ꯄꯥꯏꯃꯂꯛꯇꯕꯗꯤ ꯑꯩꯈꯣꯏ ꯃꯥ ꯇꯧꯔꯛꯑꯕ
ꯑꯣ
ꯑꯗꯩꯗꯤ ꯑꯩꯈꯣꯏ ꯃꯥꯅ ꯇꯧꯔꯛꯄꯗ ꯐꯣꯟ ꯁꯨꯡꯄꯥꯢ ꯄꯥꯏꯗꯦ ꯏꯃꯥ ꯀꯩꯗꯧꯈ꯭ꯔꯒꯦ ꯑꯣ ꯃꯥꯗꯣ ꯋꯥꯗꯅ ꯇꯨꯝꯃꯤꯅꯦ ꯍꯥꯏꯅ ꯑꯩꯁ ꯍꯥꯏꯐꯦꯠꯇꯪ ꯇꯥꯍꯧꯋꯦꯕꯀꯣ ꯃꯥꯁꯦ ꯈꯥꯗꯥꯡ ꯌꯥꯝ ꯐꯕ ꯁꯤꯁꯦ ꯃꯥꯁꯦ ꯍꯦꯛꯇ ꯅꯤꯡꯁꯤꯡꯉꯛꯑꯦꯕ ꯁꯤꯒꯤ ꯊꯕꯛꯁꯦ ꯃꯉꯣꯟꯗꯁꯨ ꯇꯧꯍꯟꯒꯦ ꯈꯜꯂꯝꯕꯅꯦꯕ ꯈꯜꯂꯛꯄ ꯑꯩꯅ ꯏꯁ ꯁꯨꯃꯥꯏꯅ ꯉꯥꯡꯕꯁꯤ ꯃꯥꯗꯤꯅꯦ ꯏ ꯉꯥꯡꯒꯦꯗ ꯂꯩꯒꯦꯗ ꯂꯩꯔꯒ ꯅꯨꯄꯤꯅꯦꯕ ꯏꯃꯥꯅ ꯏꯆꯦꯁꯦ ꯑꯁ ꯂꯩꯇꯦ ꯂꯩꯇꯦ ꯏꯕꯦꯝꯃ ꯑꯩꯅ ꯍꯥꯏ ꯅꯪꯅꯦ ꯏꯆꯦ ꯅꯪꯁꯦ ꯂꯝꯕꯤ ꯃꯣꯔꯦꯗꯒ ꯆꯠꯂꯗꯤ ꯔꯦꯗꯤꯑꯣ ꯄꯨꯗ꯭ꯔꯁꯨ ꯌꯥꯔꯅꯤ
ꯃꯥ ꯉꯥꯡꯕꯗ ꯇꯥꯕꯗ ꯌꯧꯒꯤ ꯈꯪꯍꯧꯔꯥꯔꯣꯢꯅꯦ
ꯍꯣꯏꯅꯦ ꯂꯝ ꯈꯔ ꯁꯥꯡꯕꯗꯗꯤ ꯏꯁꯩ ꯇꯥꯗ꯭ꯔꯁꯨ ꯏꯆꯦ ꯅꯪꯒꯤꯗꯤ ꯌꯧꯈꯤꯕ ꯀꯥꯡꯍꯧꯔꯣꯏꯅ ꯂꯛꯅꯔꯤꯅꯤꯅꯦ ꯑꯗ ꯃ ꯃꯥꯏ ꯅꯨꯄꯥꯒ ꯃꯥꯒ ꯃꯆꯥꯒ ꯃꯥꯁꯦ ꯑꯩꯈꯣꯏꯒꯤ ꯀꯣꯏꯔꯨꯁꯤ ꯅ ꯀꯥꯏꯗ ꯑꯃ ꯆꯧꯁꯤꯅ ꯍꯧꯕ ꯂꯥꯛꯑꯒ ꯑꯩꯅꯗꯤ ꯐꯣꯟꯁꯨ ꯁꯨꯄꯥꯏ ꯄꯥꯏꯕꯤꯗ꯭ꯔꯕ ꯇꯨꯝ ꯂꯩ ꯊꯣꯛꯑꯦꯗꯅ ꯑꯩꯈꯣꯏ ꯃꯥꯅꯁꯨ ꯍꯥꯏꯔꯛꯇ꯭ꯔꯦ ꯃꯔꯣꯟꯗꯣ ꯃꯥ ꯇꯨꯝꯈ꯭ꯔꯦ ꯍꯥꯏꯔ ꯃꯈꯥ ꯇꯥꯔꯛꯇ꯭ꯔꯦꯗꯅ ꯑꯗꯩ ꯑꯩꯅ ꯃꯤꯀꯞ ꯊꯣꯛꯔꯛꯀꯥꯟꯗ ꯍꯤꯌꯥꯡꯊꯥꯡ ꯆꯠꯂꯝꯗꯥꯏ ꯐꯣꯟ ꯇꯧꯔꯛꯀ ꯑꯩ ꯅꯪ ꯀꯣꯏ ꯆꯠꯁꯦꯅ ꯍꯧꯒꯦ ꯇꯧꯔꯒꯥ ꯂꯥꯛꯑ ꯅ ꯑꯩ ꯅꯪ ꯐꯣꯟ ꯁꯨꯄꯤꯢ ꯄꯥꯏꯔꯛꯇꯦꯅꯦ ꯇꯧꯔꯛꯑꯦ ꯑꯗꯣ ꯅꯨꯡꯁꯥꯁꯨ ꯁꯥꯕꯅꯤꯅ ꯉꯁꯤꯗꯤ ꯑꯩ
ꯁꯥꯢꯌꯦ ꯑꯁ ꯉꯁꯤꯁꯦ ꯀꯩꯅꯣ ꯉꯁꯤ ꯌꯥꯝ ꯁꯥꯢ
ꯑꯣꯝꯆꯥꯛꯅꯗ꯭ꯔꯣ
ꯑꯣꯝꯆꯥꯛꯅꯩ
ꯄꯣꯛ ꯄꯣꯛ ꯆꯥꯛꯑꯦ ꯍꯥꯏꯕ ꯑꯗꯨꯅꯦ ꯑꯗꯨ ꯅꯣꯡꯗꯤ ꯆꯨꯗꯦ ꯅꯅ ꯂꯧ ꯎꯗꯣꯏꯅꯦ ꯇꯧꯅꯩ ꯃꯌꯥꯝꯁꯤꯕꯨ ꯌꯦꯡꯉꯨꯅꯦ ꯑꯥ ꯅꯍꯥꯟꯋꯥꯏꯗꯤ ꯖꯨꯟꯗ ꯖꯨꯟ ꯑꯥꯏꯇꯤꯟꯒ ꯑꯗꯨꯋꯥꯏꯗꯒꯗꯤ ꯄꯟꯖ ꯂꯧꯒꯁꯦ ꯈ꯭ꯋꯥꯡ ꯈ꯭ꯋꯥꯡ ꯌꯧꯅꯔꯕꯅꯤ ꯃꯤ
ꯃꯇꯝꯁꯦ ꯈꯪꯗꯦ ꯃꯇꯝꯁꯦ ꯁꯤꯁꯦ ꯁꯨꯝ ꯀꯩꯅꯣꯝ ꯇꯧꯔꯦ
ꯑꯗꯨꯅꯦ
ꯍꯧꯖꯤꯛ ꯂꯧ ꯐꯧ ꯐꯧ ꯊꯥ ꯐꯧ ꯊꯥꯅꯗ꯭ꯔꯤ ꯀꯩꯅꯣ ꯍꯧꯖꯤꯛꯁꯦ
ꯑꯗꯨꯅꯦ ꯐꯧ ꯊꯥꯅꯗ꯭ꯔꯤꯃꯦ ꯁꯤꯖꯟꯁꯦ ꯄꯨꯔꯥ ꯑꯩꯈꯣꯏꯒꯤ ꯏꯁꯤꯡ ꯅꯨꯡꯁꯤꯁꯦ ꯄꯨꯔꯥ ꯑꯣꯟꯅꯔꯗ꯭ꯔꯣ ꯆ ꯁꯦ
ꯄꯨꯔꯥ ꯍꯣꯡꯉꯦ ꯍꯧꯖꯤꯛ ꯃꯇꯝ ꯑꯗꯩ ꯅꯣꯡꯒ ꯍꯥꯏꯁꯤꯅ ꯃꯔꯣꯟ ꯑꯃ ꯃꯇꯝ ꯆꯥꯗ꯭ꯔꯦ ꯆꯨꯔꯤꯕ
ꯑꯗꯨꯅꯦ
ꯑꯩꯗꯤ ꯎꯄꯨ ꯂꯣꯏꯁꯟꯕ ꯂꯣꯏꯔꯦ ꯉꯁꯤꯗꯤ ꯍꯧꯖꯤꯛꯇꯤ ꯂꯣꯏꯔꯦ ꯑꯁ ꯂꯣꯢꯁꯤꯜꯂꯦ
ꯑꯩꯈꯣꯏꯒꯤ ꯃꯣꯔꯦꯒꯤ ꯐꯦꯟ ꯃꯆꯥ ꯑꯃ ꯂꯩꯕꯗꯣ ꯈꯪꯕ꯭ꯔꯥ ꯆꯠ ꯊꯦꯠꯄꯤꯗꯣ
ꯍꯥꯥ
ꯃꯣꯔꯦꯒꯤ ꯐꯦꯟ ꯃꯆꯥ ꯑꯃ ꯑꯩꯈꯣꯏꯒꯤ ꯆꯠꯄꯒ ꯊꯦꯠꯄ ꯌꯥꯕꯤꯗꯣ ꯑꯩ ꯑ ꯈꯣꯡꯌꯥꯗ ꯊꯝꯃꯦꯕ ꯑꯩꯒꯤ ꯈꯣꯡꯌꯥ ꯊꯝꯃꯒ ꯌꯥꯝ ꯁꯥꯔꯛꯑꯗꯤ ꯑꯩꯗꯤ ꯑꯗꯨ ꯊꯥꯔꯒ ꯑꯍꯤꯡ ꯆꯨꯞꯄ ꯇꯨꯝꯗꯣꯏꯅꯦ ꯑꯩ ꯈ꯭ꯋꯥꯏ ꯁꯥꯊꯤꯕ ꯑꯃꯅ ꯑꯩꯗꯤ ꯁꯥꯕꯁꯦ ꯌꯥꯗꯦꯕ ꯃ ꯌꯥꯡ ꯆꯤꯡꯒꯜꯂꯦꯕ ꯍꯦꯛꯇ
ꯑꯦ ꯍꯧꯖꯤꯛꯁꯨ ꯑꯗꯨꯝ ꯁꯤꯡꯕ꯭ꯔꯥ ꯍꯥꯢꯖꯦ
ꯑꯦ ꯑꯦ ꯑꯦ ꯀꯥꯏꯗꯣꯏꯅꯣ ꯢꯕꯦꯝꯃ ꯃꯤꯒ ꯊꯦꯡꯅꯗ꯭ꯔꯗꯤ ꯑꯩ ꯁꯤꯗꯣꯔꯤꯅꯤ ꯏꯕꯦꯝꯃ ꯑꯗꯨ ꯍꯧꯖꯤꯛꯅ ꯑꯃꯨꯛ ꯏꯁꯥ ꯏꯇꯣꯝꯇ ꯀꯟꯇ꯭ꯔꯣꯜ ꯉꯝꯃꯦꯕ ꯀꯟꯇ꯭ꯔꯣꯜ ꯉꯝꯃꯤꯗꯤ ꯁꯨꯃꯥꯏꯅ ꯇꯨꯝꯃ ꯅꯨꯡꯊꯤꯟꯁꯨ ꯑꯗꯨꯝ ꯇꯧꯋꯦꯕ ꯅꯨꯡꯗꯥꯡꯁꯨ ꯇꯧꯋꯦꯕ ꯅꯇꯩ ꯆꯥꯗ꯭ꯔꯗꯤ ꯅꯨꯡꯗꯥꯡꯅ ꯄꯥꯛꯇꯧꯗꯦꯕꯀꯣ ꯀꯣ ꯑꯗꯨꯅ ꯑꯩꯅꯦ
ꯑꯥ
ꯑꯩ ꯌꯥꯝ ꯁꯥꯕ ꯌꯥꯗꯦ ꯍꯥꯏꯁꯦ ꯑꯩꯈꯣꯏꯒꯤꯅꯦ ꯅꯨꯡꯊꯤꯟꯅꯦ ꯁꯨꯃꯥꯏꯅ ꯇꯨꯝꯃꯅꯤꯗꯅ ꯇꯨꯝꯕꯁꯤ ꯀꯥꯟꯗ ꯑꯩꯈꯣꯏ ꯏꯁꯥꯁꯤꯗꯅꯦ ꯀꯩꯅꯣꯝꯃ ꯅꯟꯊꯔꯛꯄꯗꯧꯅꯅꯦ ꯒ꯭ꯌꯥꯟꯁꯦ ꯑꯗꯨꯝ ꯇꯥꯏꯑꯦꯕ ꯏꯁꯁꯦ ꯀꯟꯅ ꯅꯟꯊꯔꯛꯄ ꯈꯨꯗꯣꯡꯊꯧꯔꯅꯤꯅ ꯑꯗꯨꯒ ꯅ ꯂꯩ ꯍꯧꯁꯦ ꯉꯝꯃꯕ ꯏꯁꯥꯁꯦ ꯈꯪꯕ꯭ꯔꯥ ꯑꯗꯨꯒꯅꯦ ꯃꯤꯅ ꯆꯠꯄ ꯑꯩ ꯅꯥꯛꯇ ꯐꯝꯕ ꯏꯃꯥꯅ ꯉꯥꯡꯕ ꯈꯣꯠꯄꯁꯦ ꯑꯃꯨꯛꯇꯪꯗꯤ ꯑꯩꯅ ꯈꯪꯉꯦ ꯑꯗꯨꯒꯅꯦ ꯏꯁꯥꯁꯦ ꯌꯥꯝꯅ ꯂꯥꯎꯔꯝꯒꯅꯦꯕ ꯂꯥꯎꯕꯁꯤꯗ ꯃꯣꯏꯅ ꯍꯧꯗꯣꯔꯛꯀꯅꯦꯕ ꯍꯧꯗꯣꯔꯛꯒꯅꯤ ꯈꯪꯗꯦ ꯀꯧꯔꯛꯄ꯭ꯔꯦ ꯈꯪꯗꯦ ꯇꯧꯔꯒ ꯒ꯭ꯌꯥꯟꯁꯦ ꯇꯥꯏꯕꯪ ꯇꯨꯝꯗꯕꯤꯗ ꯑꯗꯨꯝ ꯐꯥꯎ ꯇꯧꯗꯣꯏꯅꯤꯀꯣ ꯑꯗꯨꯒꯤ ꯄꯣꯠꯇꯨꯅ ꯅꯝꯁꯤꯟꯈ꯭ꯔꯕ ꯑꯩꯁꯦ ꯏꯁꯥꯁꯦ ꯑꯗꯨꯝ ꯑꯩꯈꯣꯏꯒꯤꯅꯦ ꯁꯤꯕ ꯑꯩꯈꯣꯏ ꯁꯤꯊꯕꯗꯣ ꯈꯣꯡ ꯁꯖꯤꯡ ꯍꯧꯒꯠꯂꯒ ꯁꯖꯤꯡ ꯍꯧꯔꯒ ꯑꯥ ꯑꯗꯨꯃꯥꯏꯅ ꯊꯧ ꯑꯗꯨꯝ ꯂꯩꯈꯤꯗꯣꯏꯕ ꯑꯗꯨꯗꯨꯅ ꯏꯁꯥꯅ ꯈꯤꯇꯪ ꯒ꯭ꯌꯥꯟ ꯇꯥꯕꯒꯤ ꯑꯩꯁꯦ ꯑꯃꯨꯛ ꯈꯔ ꯈꯪ ꯅꯠꯇꯕ ꯂꯥꯎꯗꯣꯏꯅꯦꯕꯀꯣ ꯑꯗꯨꯗ ꯑꯦ
ꯍ
ꯑꯈꯣꯢ ꯃꯥꯍꯣꯢ ꯂꯣꯏ ꯈꯪꯉꯦꯕ ꯑꯩ ꯑꯩꯁꯦ ꯀꯩꯅꯣꯝ ꯇꯧꯔꯦꯁꯦ ꯑꯗꯨꯝ ꯈꯪꯗꯣꯏꯅꯦ ꯇꯨꯝꯕꯗ ꯄꯥꯛ ꯄꯥꯛ ꯇꯤ ꯇꯧꯗꯦ ꯑꯗꯨꯕꯨ ꯌꯥꯝ ꯀꯥ ꯍꯦꯟꯅ ꯁꯥꯔꯕ ꯏꯁꯥꯁꯦ ꯑꯗꯨ ꯇꯧꯔꯛꯀꯅꯦꯕ ꯑꯗꯣ ꯑꯩꯅꯅꯦ ꯈꯣꯟꯖꯦꯜꯁꯤ ꯇꯨꯝꯃꯒ ꯐꯃꯨꯡꯗ ꯑꯝꯝ ꯇꯧꯔꯛꯑꯕ ꯑꯩꯈꯣꯏꯃꯥ ꯍꯣꯏꯅ ꯆꯦꯟꯁꯤꯜꯂꯛꯑꯅꯤ ꯍꯧꯗꯣꯔꯛꯑꯅꯤ ꯑꯗꯨꯝ ꯃꯣꯏ ꯈꯪꯉꯦꯕ ꯑꯩꯁ ꯁꯤ ꯂꯩ ꯑꯅꯥꯕ ꯑꯃ ꯂꯩꯔꯤꯁꯦ
ꯑꯉꯥꯡ ꯑꯣꯏꯔꯤꯉꯩꯗ ꯌꯥꯡ ꯆꯤꯡꯈꯤꯕ꯭ꯔꯕ ꯆꯤꯡꯈꯤ ꯍꯥꯏꯕ꯭ꯔꯕ
ꯅꯝꯕꯔ ꯋꯥꯟ ꯌꯥꯡ ꯆꯤꯡꯕꯗ ꯑꯩ ꯅꯝꯕꯔ ꯇꯨ ꯑꯩꯈꯣꯏ ꯊꯣꯢ ꯑꯗꯨꯅ ꯑꯩꯅ ꯑꯗꯨꯅ ꯑꯩ ꯀꯤꯕ
ꯎꯝ ꯑꯩ ꯏꯆꯥ ꯅꯨꯨꯄꯤ ꯃꯇꯣꯝꯕꯤꯁꯦ ꯍꯣꯏ ꯍꯣꯏ ꯍꯣꯏ ꯑꯁ ꯏꯃꯩ ꯄꯦꯝꯃꯃꯔꯤ ꯃꯉꯥꯔꯛꯅꯤ ꯃꯥꯅ ꯆꯤꯡꯗ꯭ꯔꯤꯁꯦ ꯑꯗꯣ ꯍꯧꯖꯤꯛꯇꯤ ꯇꯧꯈꯤꯗ꯭ꯔꯦ ꯇꯧꯗꯕꯁꯨ ꯑꯣꯏꯔꯁꯨꯅꯣ
ꯏꯁꯤꯡ ꯑꯏꯤꯡꯕꯅ ꯂꯥꯛꯁꯜꯂ ꯊꯝꯕꯅꯣ ꯀꯃꯥꯏꯅ ꯇꯧꯋꯤ
ꯏꯕꯦꯝꯃ ꯑꯉꯥꯡꯅ ꯌꯥꯡ ꯆꯤꯡꯉꯥꯛꯄ ꯃꯇꯝꯗꯗꯤ ꯇꯥꯔꯪ ꯆꯠꯂꯤꯅꯦ ꯏꯁꯥꯁꯦ ꯄꯥꯈꯠꯄꯣꯢ ꯀꯔꯤ ꯑꯣꯏ
ꯑꯗꯨꯅꯦ ꯑꯗꯨ ꯑꯗꯨꯅꯦ ꯌꯦꯡꯉꯣ ꯑꯩꯈꯣꯏ ꯕꯥꯗꯤꯅꯦ ꯑꯩꯈꯣꯏ ꯕꯥꯅ ꯍꯥꯏꯅꯤ ꯃꯦꯇ꯭ꯔꯤꯛ ꯄꯥꯈꯥ ꯊꯥꯕ ꯆꯤꯡꯉꯤ ꯍꯥꯏꯁꯤꯅꯤ ꯌꯦꯡꯉꯨ ꯃꯥ ꯍꯪꯉꯤ ꯍꯣꯏ ꯑꯩ ꯅꯠꯇꯦ ꯈꯣꯏꯕꯥ ꯈꯣꯏꯕꯥꯁꯨ ꯌꯥꯝ ꯆꯤꯡꯉꯤ ꯍꯦꯔꯤꯗꯤ ꯇꯔꯤꯁꯨ ꯂꯧꯏ ꯍꯥꯏ ꯈꯣꯏ ꯁꯤꯁꯦ ꯈꯪꯗꯦꯀꯣ ꯑꯥ ꯑꯗꯨ ꯇꯧꯋꯦ ꯍꯥꯏꯕ ꯃꯥꯁꯦ ꯃꯦꯇ꯭ꯔꯤꯛ ꯄꯔꯤꯈꯥ ꯊꯥꯕ ꯃꯁꯥ ꯅꯨꯡꯉꯥꯏꯇꯦꯅ ꯕꯥꯔꯈꯥ ꯆꯝꯗꯥꯏꯗ ꯇꯨꯝꯃꯦꯑꯦꯕ ꯒꯣ ꯑꯗꯨꯗꯤ ꯌꯥꯡ ꯆꯤꯡꯗꯅ ꯑꯩꯅ
ꯎꯝ
ꯑꯗꯣ ꯑꯩꯈꯣꯏ ꯕꯥꯗꯤ ꯍꯧꯖꯤꯛꯇꯤ ꯇꯧꯈꯤꯗ꯭ꯔꯦ ꯑꯩꯗꯤ ꯍꯧꯖꯤꯛ ꯑꯩꯈꯣꯏ ꯊꯣꯏꯁꯨ ꯈ ꯇꯧꯋꯦꯕ ꯑꯩꯈꯣꯏ ꯊꯣꯏ ꯒꯁꯤꯅꯦꯕ ꯃꯌꯥꯝ ꯇꯧꯔꯤꯁꯦ
ꯑꯉꯥꯡꯒꯤ ꯆꯤꯡꯕꯩ ꯗꯣꯛꯇꯅ ꯂꯥꯛꯑꯦ ꯁꯨꯃꯥꯏꯅ ꯆꯍꯤ ꯇꯔꯨꯛ ꯇꯔꯦꯠ ꯁꯨꯔꯛꯑꯗꯤ
ꯄꯦꯡ ꯌꯥꯝ ꯆꯣꯢꯒꯥꯟꯂꯦ ꯏꯕꯦꯝꯃ
ꯍꯣꯏ ꯐꯕꯗꯤ ꯃ ꯀꯣꯛꯇ ꯍꯥꯏꯒꯠꯂꯤꯅꯤꯅꯦꯍꯦ ꯌꯥꯡ ꯆꯤꯡꯕ ꯍꯥꯏꯁꯦ ꯀꯣꯛꯇ ꯍꯥꯏꯒꯠꯂꯤꯅꯦ
ꯑꯁ ꯑꯩ ꯋꯥꯁꯨ ꯋꯥ ꯐꯖ ꯅꯆꯤꯟꯊꯤ ꯍꯥꯏꯅꯤ ꯅꯣꯏꯗꯤ ꯈꯪꯉꯝꯃꯣꯏꯕ ꯄꯥꯎ ꯋꯥ ꯐꯖꯥꯠꯅꯤ ꯏꯁꯥꯁꯦ ꯒ꯭ꯌꯥꯟ ꯇꯥ ꯇꯥꯅꯅꯦ ꯁꯣꯔ ꯐꯨꯟꯕꯁꯨ ꯅꯠꯇꯦꯁꯦ ꯁꯣꯔ ꯐꯨꯟꯕꯁꯨ ꯅꯠꯇꯦ ꯑꯥ ꯁꯣꯔ ꯐꯨꯟꯂꯒ ꯏ ꯢ ꯇꯧꯕꯁꯨ ꯅꯠꯇꯦ ꯏꯁꯥꯁꯤꯗꯅꯦ ꯑꯩꯈꯣꯏꯒꯤꯅꯦ ꯅꯝꯖꯜꯂꯛꯑꯒꯅꯦꯀꯣ ꯂꯦꯡꯂꯛ ꯌꯥꯗꯕꯤꯅꯦ ꯑꯩꯁꯦ ꯒ꯭ꯌꯥꯟ
ꯎꯝ ꯃꯥꯅꯤ ꯃꯥꯅꯤ ꯇꯧꯔꯝꯒꯅꯤ ꯑꯉꯥꯡꯗ ꯑꯩ ꯑꯉꯥꯡꯗꯣ ꯑꯩ ꯈꯪꯉꯦꯕ ꯑꯉꯥꯡꯁꯨ ꯃꯃꯤꯠ ꯃꯅꯥꯗꯤ ꯑꯗꯨꯝ ꯇꯔꯨ ꯄꯥꯡ ꯂꯩꯔꯒ ꯑꯩꯈꯣꯏꯒꯤ ꯋꯥ ꯂꯥꯡꯒ ꯉꯥꯡꯗꯕꯗ ꯇꯧꯋꯦꯕ ꯑꯗꯨꯒ ꯃꯥꯅ ꯂꯣꯏꯔꯛꯄꯗꯗꯤꯅꯦ ꯑꯗꯨꯅ ꯒ꯭ꯌꯥꯟ ꯇꯥꯛꯄꯗꯤ ꯑꯉꯥꯡꯁꯦ ꯀꯞꯇꯣꯏꯅꯦ ꯋꯥꯅ
ꯑꯩꯁ ꯋꯥ ꯊꯤꯅ ꯋꯥꯕꯅꯤꯒꯣ ꯑꯃꯨꯛꯀꯁꯨꯅꯦ ꯑꯩꯅ ꯍꯧꯒꯠꯂ ꯐꯝꯂꯅꯤꯀꯣ ꯇꯨꯝꯅꯤꯡ ꯇꯨꯝꯕꯗꯤꯅꯦ ꯅꯆꯤꯟ ꯊꯤ ꯍꯥꯏꯅꯤꯀꯣ ꯇꯨꯝꯅꯤꯡꯕꯗꯤ ꯑꯔꯣꯏꯕꯤꯗꯤ ꯇꯨꯝꯅꯤꯡꯂꯤꯕ ꯑꯩꯁꯦ ꯑꯗꯨꯒ ꯌꯥꯡꯗ ꯆꯤꯡꯒꯦ ꯆꯤꯡꯒꯦ ꯇꯧꯕꯅꯦꯅꯅꯦ ꯐꯝꯃꯒꯅꯦ ꯈꯥꯡꯗꯣꯏꯅꯤꯁꯦ ꯁꯨꯃꯥꯏꯅ ꯐꯝꯃꯒ ꯑꯗꯨ ꯐꯃꯨꯡ ꯇꯨꯝꯕ ꯉꯝꯃꯨꯗꯣꯏꯕ ꯑꯩꯁꯦ ꯐꯝꯃ ꯁꯨꯃꯥꯏꯅ ꯂꯩꯔꯗꯤ ꯐꯩꯌꯦꯕ ꯈꯔ ꯍꯤꯞꯊꯕꯁꯦ ꯌꯥꯗꯦꯕ ꯑꯩ ꯍꯤꯞꯊꯔꯒ ꯇꯧꯋꯦꯕ
ꯌꯥꯡ ꯆꯤꯡꯕꯩ ꯂꯥꯏꯅꯥ ꯑꯃ ꯂꯩ ꯂꯩꯔꯝꯃꯕ
ꯑꯦ ꯂꯩꯌꯦ ꯁꯤ ꯑꯩꯈꯣꯏ ꯃꯥꯗꯤ ꯈꯪꯉꯦ ꯑꯗꯨꯗꯅꯦ ꯑꯩꯅꯅꯦ ꯅꯨꯡꯗꯤꯟ ꯍꯦꯛ ꯇꯨꯝꯕꯁꯦ ꯃꯥ ꯑꯗꯨꯝ ꯀꯕꯨꯠ ꯀꯥꯄꯦ ꯀꯨꯞꯄꯦ ꯀꯥꯄꯦ ꯑꯗꯨꯝ ꯆꯪꯉꯥꯛꯀꯅꯦꯕ ꯑꯗ ꯑꯩ ꯀꯩꯁꯨ ꯁꯥꯎꯗꯦꯕ ꯈꯪꯕ꯭ꯔꯥ ꯀꯣꯏꯕ ꯇꯨꯝꯕꯗꯤ ꯌꯥꯗꯦꯗꯅꯀꯣ ꯊꯕꯛ ꯌꯦꯡꯉꯦꯕ ꯃꯆꯥꯁꯤꯡꯒꯤ ꯃꯑꯣꯡꯁꯦ ꯈꯪꯕꯅꯤꯅ ꯑꯩꯒꯤ ꯃꯑꯣꯡꯁꯦ ꯈꯔ ꯈꯪꯕꯅꯤꯅ ꯐꯠ ꯆꯪꯀꯅꯤ ꯑꯉꯥꯡꯁꯦ ꯀꯨꯏꯅ ꯇꯨꯝꯈ꯭ꯔꯦ ꯍꯥꯏꯔꯗꯤ ꯅꯥꯇꯩ ꯆꯥꯗꯗꯤ ꯑꯗꯨ ꯀꯧꯔꯛꯑꯦꯕ
ꯍꯥ
ꯂꯥꯡꯉꯦꯕ ꯅꯣꯏꯗꯨꯁꯨ
ꯂꯥꯡꯉꯦꯃꯦ ꯑꯩꯒꯤ ꯊꯣꯔꯛꯑꯗꯤ ꯋꯥ ꯐꯥꯏꯁꯤ ꯇꯠꯂꯅꯤ ꯇꯧꯅꯤꯅꯦ
ꯑꯥ ꯌꯥꯡꯁꯦ ꯆꯤꯡꯕꯁꯦ ꯐꯠꯇꯦꯕ ꯏꯁ ꯑꯗꯨꯅꯦ ꯑꯌꯨꯛ ꯅꯨꯡꯊꯤꯟ ꯇꯨꯝꯕꯁꯦ ꯁꯤꯗ ꯑꯌꯥꯝꯕ ꯇꯧꯋꯦꯕ ꯅꯨꯡꯗꯥꯡꯗꯤ ꯀꯌꯥ ꯇꯧꯗꯦꯕ ꯑꯗꯣ ꯅꯨꯡꯗꯥꯡꯁꯦ ꯌꯥꯝ ꯀꯥ ꯍꯦꯟꯅ ꯁꯥꯔꯛꯑꯗꯤ ꯏꯁꯥꯁꯦ ꯑꯗꯨꯅ ꯅꯣꯏꯅ ꯌꯥꯡ ꯆꯪꯉꯀꯥꯟꯗ ꯑꯉꯥꯡ ꯏꯁꯤꯡ ꯏꯁꯤꯡ ꯇꯤꯡꯉꯦ ꯍꯥꯏꯗ꯭ꯔꯥ
ꯍꯣꯏ
ꯏꯁꯤꯡ ꯇꯦꯡꯒꯤꯗꯣ ꯑꯗꯨꯅꯦꯕ ꯑꯗꯣ ꯏꯁꯤꯡ ꯇꯦꯡꯒꯤꯗꯣ ꯇꯦꯝꯄꯔꯦꯆꯔꯁꯦ ꯋꯥꯡꯈꯠꯇ꯭ꯔꯤꯅꯦꯕ ꯑꯗꯨꯒꯗꯤ ꯌꯥꯝꯈ꯭ꯔꯕꯅꯤꯅ ꯁꯥꯒꯠꯈ꯭ꯔꯗꯤ ꯍꯥꯔꯠꯇꯨ ꯆꯥꯎꯊꯣꯔꯛꯑꯅꯤ ꯑꯗꯩꯗꯤ ꯂꯦꯞꯄꯣꯏꯗ꯭ꯔꯥ ꯁꯣꯔ ꯍꯣꯟꯕ ꯑꯗꯩꯗꯤ ꯕ꯭ꯔꯦꯟꯁꯤꯗ ꯀꯣꯀꯤꯗ ꯐꯨꯒꯅꯤ ꯑꯥ ꯑꯗꯨꯅꯦ ꯑꯁ
ꯏꯕꯦꯝꯃ ꯑꯉꯥꯡ ꯌꯥꯡ ꯆꯤꯡꯉꯨꯔꯅꯤ ꯢꯁꯥꯁꯦ ꯑꯉꯥꯡ ꯌꯥꯡ ꯆꯤꯡ ꯆꯤꯡꯕꯁꯦ ꯎꯕꯗ ꯏꯁꯥꯁꯦ ꯍꯦꯛꯇ ꯊꯔ ꯑꯩ ꯀꯣꯛꯆꯧꯕꯤ ꯑꯗꯨꯅꯦ ꯍꯥꯏꯖꯦ ꯁꯦ ꯑꯩꯁꯦ ꯏꯄꯥꯏ ꯊꯤꯕꯥꯏ ꯇꯧꯋꯦꯕ ꯑꯦ ꯊꯣꯏꯕ ꯅꯥꯕꯅ ꯑꯃꯨꯛ ꯑꯩ ꯏꯄꯥꯏ ꯊꯤꯄꯥꯏ ꯈꯔ ꯐꯩꯌꯦꯕꯀꯣ ꯑꯕꯦꯝꯃꯁꯦ ꯍꯦꯛ ꯑꯕꯦꯝꯃ ꯃꯁꯥ ꯁꯥꯔꯦ ꯃꯥꯏꯅ ꯂꯣꯛ ꯇꯧꯔꯦ ꯃꯁꯥ ꯁꯥꯔꯦ ꯍꯦꯛ ꯈꯪꯉꯕ ꯏꯁꯥꯁꯦ ꯏꯄꯥꯥꯏ ꯊꯤꯐꯥꯏ ꯍꯧꯔꯅꯤ ꯑꯩꯈꯣꯏ ꯈꯪꯍꯧꯗꯅ ꯇꯣꯏꯂꯦꯠ ꯆꯥꯅꯤꯡꯉꯛꯑꯅꯤ ꯏꯁꯥꯗ ꯑꯗꯨꯝ ꯄꯥꯈꯠꯄꯤꯁꯦ ꯑꯩꯁꯦ ꯂꯩꯈ꯭ꯔꯦꯕ ꯃꯥ ꯌꯥꯡ ꯆꯤꯡꯕꯗꯒꯤ ꯈꯔ ꯈꯔ ꯀꯝ ꯍꯧꯖꯤꯛꯇꯤ ꯆꯤꯡꯗ꯭ꯔꯦ ꯍꯧꯖꯤꯛꯇꯤ ꯐꯔꯦ ꯅꯨꯄꯥ ꯑꯍꯥꯟꯗꯨꯗꯤ ꯆꯤꯡꯒꯤꯗꯤ ꯑꯕꯦꯝꯃ ꯅꯨꯄꯤꯁꯦ
ꯑꯣ ꯑꯁ ꯕꯦꯔꯥꯅꯤꯀꯣ ꯑꯗꯨꯗꯤ ꯑꯗꯨꯅꯅꯦ ꯑꯣ ꯑꯩꯈꯣꯏ ꯊꯣꯏꯁꯨꯅ ꯆꯤꯡꯗꯅ ꯑꯏꯤꯡꯕ ꯂꯥꯛꯅꯩ ꯍꯥꯏꯁꯤꯅꯦ ꯢꯕꯦꯝꯃ ꯏꯁꯤꯡꯗ ꯇꯤꯡꯗꯅ
ꯎꯝ
ꯌꯥꯝ ꯁꯥꯊꯤꯕꯅꯦ ꯍꯥꯏꯕ ꯑꯗꯨꯅ ꯑꯩꯅ ꯇꯜꯂꯦ ꯍꯥꯏꯁꯦ ꯑꯩ ꯑꯩꯗꯤꯅꯦ ꯁꯥꯊꯤ ꯑꯉꯥꯡ ꯑꯣꯏꯔꯤꯉꯩꯒꯤꯗꯨꯗꯤ ꯈꯪꯍꯧꯗ꯭ꯔꯦ ꯍꯧꯖꯤꯛ ꯆꯥꯎꯔꯀꯥꯟꯗ ꯏꯁꯥꯅ ꯒ꯭ꯌꯥꯟ ꯇꯥꯔꯀꯥꯟꯗ ꯈꯪꯕꯁꯤꯗ ꯑꯩꯅ ꯋꯥꯕꯗꯣ ꯀꯤ ꯍꯥꯏꯕ ꯅꯪ
ꯑꯗꯨꯃꯥꯏꯅ ꯍꯧꯖꯤꯛꯐꯧ ꯇꯧ ꯂꯩꯗꯨꯕꯨ ꯅꯪꯗꯨꯕꯨ ꯀꯔꯤꯅꯣ ꯍꯥꯏꯕ
ꯑꯗꯨꯝ ꯇꯧꯋꯦ ꯁꯤ ꯑꯗꯨꯝ ꯇꯧꯋꯦ ꯑꯗꯨꯝ ꯇꯧꯋꯦ ꯌꯥꯗꯦ ꯑꯗꯣ ꯁꯤꯁꯦ ꯑꯩꯅ ꯏꯁꯥꯅ ꯑꯩꯗꯤ ꯍꯧꯖꯤꯛꯇꯤ ꯏꯁꯥꯅ ꯑꯩꯁꯦ ꯁꯝꯅ ꯍꯥꯏꯔꯒ ꯑꯩꯁꯦ ꯇꯧꯔꯛꯑꯦ ꯍꯥꯏꯕꯁꯦ ꯏꯁꯥꯅ ꯒ꯭ꯌꯥꯟ ꯂꯩꯕꯅꯤꯅꯀꯣ ꯐꯖꯅ ꯊꯨꯝꯅꯤꯡꯉꯁꯨ ꯑꯩ ꯃꯤ ꯀꯞꯁꯦ ꯍꯧꯒꯠꯂꯒ ꯐꯝꯃ ꯂꯩꯗꯣꯏꯕ ꯑꯍꯤꯡꯁꯤꯗ ꯑꯍꯤꯡꯗ ꯑꯣꯏꯔꯦ ꯐꯝꯃꯦꯅ ꯑꯗꯨꯗꯒꯤ ꯅꯨꯡꯗꯤꯟꯗ ꯑꯣꯏꯔꯦꯗꯅ ꯅ ꯇꯨꯝꯅꯤꯡꯕꯗꯤꯅꯦ ꯅꯪ ꯍꯥꯏꯗꯤ ꯃꯤꯠ ꯁꯦ ꯈꯥꯞ ꯈꯥꯞ ꯆꯤꯡꯗꯣꯏꯅꯤ ꯑꯗꯣ ꯁꯨꯃꯥꯏ ꯂꯣꯡꯉꯒ ꯍꯦꯛ ꯇꯨꯝꯈꯤꯕꯗꯅꯦ ꯏꯁꯥꯁꯦ ꯍꯧꯈꯤꯗꯣꯏꯕ ꯑꯗꯨꯗꯅꯅꯦ ꯑ ꯐꯃꯨꯡꯗ ꯏꯇꯣꯛ ꯀꯨꯝꯊꯔꯅꯤꯗꯅ ꯑꯩꯁꯦ ꯀꯨꯝꯊꯔꯒ ꯁꯨꯃꯥꯏꯅ ꯐꯝꯃꯒ ꯂꯩꯗꯣꯏꯕ ꯑꯗꯨꯒ ꯅꯣꯡꯒꯥ ꯐꯃꯨꯡꯒꯤ ꯅꯣꯡꯉꯥ ꯀꯩꯅꯣ ꯀꯥꯡꯊꯣꯡꯗꯨ ꯑꯗꯨꯃꯥꯏꯅ ꯉꯥ ꯂꯩꯗꯣꯏꯕ
ꯑꯗꯨ ꯅꯪ ꯅꯁꯥꯅ ꯀꯟꯇ꯭ꯔꯣꯜ ꯉꯝꯃꯤꯗꯣ ꯑꯗꯨ ꯐꯔꯦ
ꯑꯦ ꯁꯤ ꯉꯝꯗ꯭ꯔꯗꯤ ꯀꯥꯏ ꯑꯗꯨꯗꯒꯅꯦ ꯑꯩꯅꯒ ꯉꯝꯗꯕꯤꯗ ꯑꯩ ꯇꯨꯝꯁꯤꯜꯂꯒꯦ ꯀꯥꯏꯅ ꯒ꯭ꯌꯥꯟ ꯇꯥ ꯇꯥꯅ ꯇꯨꯝꯁꯤꯟꯈ꯭ꯔꯕ ꯑꯗꯨꯝ ꯆꯤꯡꯉꯦ ꯑꯗꯨꯝ ꯆꯞ ꯆꯥ ꯂꯦꯞꯈ꯭ꯔꯅꯤ ꯑꯣ ꯅꯪꯗꯣ ꯑꯃꯨꯛ ꯇꯧꯔꯛꯑꯣ ꯇꯥꯕ꯭ꯔꯥ ꯑꯃꯨꯛ ꯇꯧꯔꯛꯑꯣ ꯉꯥꯛꯇꯪ ꯇꯧꯔꯒ ꯋꯥꯔꯤ ꯁꯥꯟꯅꯔ ꯂꯣꯏꯁꯤꯜꯂꯁꯦ ꯑꯗꯨꯒ
ꯍꯣꯏ ꯍꯣꯏ ꯍꯣꯏ ꯍꯣꯏ
ꯑꯥ ꯑꯝꯇ ꯊꯝꯒꯦꯀꯣ ꯎꯝ ꯎꯝ